ꯑꯕ
ꯑ ꯍꯣ
ꯆꯆꯔ
ꯆꯅꯤ ꯐꯗꯦ
ꯅꯣꯏ ꯆꯦꯟ ꯆꯒꯗ
ꯑꯩꯈꯣꯏꯗꯤ ꯍꯟꯗ ꯌꯥꯔꯨ ꯄꯤꯒꯦ ꯅꯗꯤꯦꯀꯅꯤ ꯆ
ꯑꯩꯈꯣꯏꯗꯣ ꯗꯥꯎ ꯇꯥꯔꯦ
ꯑ ꯑꯗꯗꯤ ꯃꯁꯦꯁ ꯂꯥꯏꯇ ꯄꯨꯔ
ꯎꯝ ꯑꯣꯁꯤꯅꯤ ꯅꯗꯨ
ꯑꯣ
ꯅꯪ ꯀꯔꯤ ꯀ꯭ꯂꯥꯁꯇ ꯂꯌꯦ
ꯁ ꯊꯞ ꯀꯋꯦ
ꯍꯥ
ꯑꯁꯆꯥ
ꯑꯣ
ꯅꯗꯤꯌꯦ
ꯑꯩꯣ ꯀꯥꯁ ꯐ꯭ꯂꯦ
ꯑꯣ
ꯐ ꯐ ꯀꯣꯆꯤꯡ ꯆꯃꯦꯒ
ꯑꯣꯗꯔꯦ ꯑꯗꯨꯗꯔꯦ
ꯑꯣ ꯅꯟꯗꯣ ꯌꯨꯝꯗ ꯀꯅꯥ ꯀꯅꯥ ꯂꯥꯛꯑꯦ
ꯑꯩꯈꯣꯏꯒꯤ ꯔꯨꯜꯗ
ꯍꯣꯏ
ꯑꯩꯈꯣꯏꯁ ꯃꯤꯃꯥꯡ ꯉꯌꯦ
ꯅꯪꯒꯦꯁꯤꯗꯤ ꯀꯌꯥ ꯂꯩꯏ
ꯁ ꯃꯌꯥꯝ ꯈꯨꯨ ꯅꯨꯄꯤ ꯑꯍꯨꯝ ꯂꯥꯛꯑꯦ ꯅꯨꯄꯥ ꯂꯥꯛꯑꯦ
ꯑꯣ
ꯃ ꯃꯪꯒꯤ ꯃꯤ ꯀꯌꯥ ꯥꯏꯌꯦ
ꯑꯩꯈꯣꯏꯒꯤꯗꯣ ꯅꯨꯅꯨꯡꯄꯤ ꯃꯔꯤ ꯂꯩꯥꯏꯌꯦ
ꯑ
ꯑꯍꯨꯝ ꯅꯨꯄꯥ
ꯎꯝ
ꯑꯩꯈꯣꯏꯗꯣ ꯇꯔꯨꯛ ꯂꯥꯛꯑꯦ ꯑꯩꯈꯣꯏꯒꯤ ꯐꯦꯃꯤꯂꯤ ꯃꯦꯝꯕꯔꯗꯣ
ꯎꯝ ꯑ ꯖꯔꯦ
ꯈꯅꯤꯅ
ꯑꯗ ꯑꯗꯨꯗꯤ ꯅꯥꯟ ꯍꯣꯁꯇꯦꯜꯗꯂꯕ
ꯅꯅ ꯅꯠꯇꯦ ꯝꯗꯂꯌꯦꯦ
ꯑ
ꯍꯣꯏ ꯅꯪꯗꯣ ꯍꯣꯁꯇꯦꯜꯗ ꯂꯩꯕꯔ ꯌꯥ ꯌꯨꯝꯗ ꯂꯩꯑꯦ
ꯑꯣ ꯑꯩꯁꯨ ꯍꯣꯁꯇꯦꯜꯗ ꯂꯩꯌꯦ
ꯑꯣ ꯍꯣꯁꯇꯦꯜ ꯀꯌꯥ ꯂꯥꯏ ꯍꯣꯁꯇꯦꯜꯗ
ꯍꯥ ꯍꯂꯣ
ꯑ ꯇꯥꯕ꯭ꯔꯣ
ꯑꯧ ꯑꯦ ꯑꯗꯨꯗꯤ ꯍꯌꯦꯡ ꯀ꯭ꯂꯥꯁ ꯂꯩꯕ꯭ꯔꯥ
ꯑꯣ ꯇꯣ ꯇꯤꯆꯔꯗꯣ ꯀꯔꯤꯔ ꯏꯁꯇ꯭ꯔꯤꯛ ꯑꯣꯏꯕ꯭ꯔꯥ ꯌꯥ ꯏꯁꯇꯔꯤꯛ ꯄꯨꯕ꯭ꯔꯥ
ꯑꯣ ꯑꯣ ꯑꯩꯈꯣꯏ ꯇꯤꯆꯔꯁ ꯗꯦ ꯏꯁꯇꯔꯤꯛ ꯅꯠꯇꯦ ꯑꯣ ꯄꯔꯤꯁꯤꯄꯜꯒꯤ ꯌꯥꯝꯅ ꯏꯁꯇ꯭ꯔꯤꯛ ꯑꯣꯏꯌꯦ
ꯑꯩꯈꯣꯏꯒꯤꯗꯣ ꯄ꯭ꯔꯤꯟꯁꯤꯄꯜꯁꯨ ꯌꯥꯝ ꯁꯨꯔꯦ ꯇꯤꯆꯔꯁꯨ ꯑꯥꯏꯄꯝꯗꯦꯕ
ꯑꯣ
ꯅꯪꯗꯣ ꯀ꯭ꯂꯥꯁ ꯇ꯭ꯋꯦꯜꯞ ꯂꯣꯔꯒ ꯂꯩ ꯀꯟꯇꯤꯟꯅꯨꯁ ꯑꯗꯨꯒꯤꯔ ꯌꯥ ꯀꯣꯆꯤꯡ ꯆꯠꯂꯦ
ꯑꯩꯗꯤ ꯕꯦꯡꯒꯂꯣꯔꯗ ꯃꯦꯅꯦꯖꯃꯦꯟ ꯆꯠ
ꯃꯦꯅꯦꯖꯃꯦꯟ ꯀꯣꯔꯁ
ꯑꯥꯎ
ꯑꯣ ꯅꯪꯒꯤ ꯂꯥꯏꯛ ꯐ꯭ꯔꯦꯟ ꯂꯥꯏꯕ꯭ꯔꯥ ꯕꯦꯡ꯭ꯂꯣꯔꯗ
ꯑ ꯑꯩꯗꯤꯂ ꯇ ꯃꯥ ꯗ ꯋꯥ
ꯀꯔꯕꯥ ꯑꯁꯤꯒ ꯑꯩꯁꯨ ꯕꯦꯡꯒꯂꯣꯔ ꯆꯠꯅꯤꯡꯉꯦ
ꯑꯣ
ꯑꯩꯖꯨ ꯕꯦꯡꯒꯂꯣꯔꯗ ꯑꯩꯒꯤ ꯐ꯭ꯔꯦꯟꯁ ꯀꯖꯟ ꯌꯥꯝ ꯂꯥꯏꯑꯦ ꯑꯣ ꯑꯁꯤ ꯀꯣꯔꯁ ꯂꯣꯏꯔꯒ ꯑꯩꯁꯨ ꯕꯦꯡꯒ꯭ꯂꯣꯔꯗ ꯆꯂꯦ
ꯅꯪꯒꯤ ꯐ꯭ꯔꯦꯟꯁꯨ ꯃꯦꯅꯦꯖꯃꯦꯟ ꯇꯧꯕ꯭ꯔꯥ
ꯍꯣꯏ ꯑꯩ ꯑꯩꯒꯤ ꯐ꯭ꯔꯦꯟꯁ ꯑ ꯑꯍꯨꯝ ꯃꯦꯅꯦꯖꯃꯦꯟꯗ ꯂꯩꯑꯦ ꯑꯃꯗꯣ ꯅꯔꯁꯤꯡ ꯃ ꯅꯔꯁꯤꯡ ꯑꯃ ꯇꯣ ꯑꯦꯌꯥꯔ ꯍꯣꯁꯇꯦꯖ ꯑꯣꯏꯔꯕ ꯑꯩꯒꯤ ꯕꯦꯡꯒꯔꯣꯗ
ꯑꯣ ꯅꯪꯒꯤ ꯀ꯭ꯂꯥꯁ ꯇꯨꯋꯦꯞ ꯑꯦꯛꯖꯥꯝ ꯐꯥꯏꯅꯦꯜ ꯀꯔꯤ ꯃꯟꯗ ꯇꯧꯒꯦꯔꯥ
ꯑꯣ ꯑꯩꯈꯣꯏ ꯅꯦꯛꯁ ꯑꯣ ꯅꯦꯛꯁ ꯏꯔ
ꯅꯤꯁꯋꯤꯛ
ꯄ ꯑꯣ ꯃꯔ꯭ꯛ ꯅꯠꯇꯦ ꯅꯦꯛꯁ ꯏꯌꯥꯔ ꯃꯥꯔꯆꯇ
ꯑꯣ ꯅꯦꯛꯁ ꯏꯌꯔ
ꯑꯥ
ꯍꯣ ꯌꯥꯝ ꯇꯪ ꯇꯟ ꯂꯩꯑꯦ ꯇꯣ ꯅꯪ ꯑꯥꯔꯠꯁ ꯌꯥ ꯁꯥꯏꯟꯁ
ꯑꯗꯨꯅꯦ
ꯗꯣ ꯁꯕꯖꯦꯛ ꯇꯣ ꯀꯔꯤꯔ ꯇꯚ ꯎꯕꯔꯥ
ꯑꯣ ꯇꯐ ꯑꯣꯏꯌꯦ ꯀꯩꯅꯣ ꯏꯀꯣꯅꯣꯃꯤꯛꯁꯇꯤ ꯌꯥꯝꯅ ꯇꯐ ꯑꯣꯏꯌꯦ
ꯑꯣ
ꯅꯪꯗꯤ ꯑꯥꯔꯠꯁ ꯑꯣꯔ ꯁꯥꯏꯟꯁꯔ
ꯑꯩꯗꯣ ꯏ ꯑ ꯀꯣꯃꯔꯁ ꯂꯧꯔꯦ
ꯑꯣ ꯀꯃꯔꯁꯇꯤ ꯇꯚ ꯃꯦꯠ ꯅꯠꯇ꯭ꯔꯣ
ꯀꯨꯝꯃꯔꯁꯣ ꯇꯣ ꯑꯣ ꯇꯜꯂꯦ ꯎꯝ ꯑꯪꯀꯁꯨ ꯑꯣꯏ ꯌꯥꯝ ꯍꯥꯔꯠ ꯎꯏꯌꯦ ꯑꯩꯗꯣ ꯔꯤꯒ꯭ꯔꯦꯠ ꯂꯣꯏꯔꯦ ꯀꯣꯝꯔꯁ ꯂꯣꯏꯔꯒ
ꯑ ꯑꯗꯨꯅ ꯑꯩꯗꯤ ꯃꯦꯁꯇꯗꯤ ꯌꯥꯝ ꯋꯤꯎ ꯑꯣꯢꯌꯦ ꯑꯗꯨꯒ ꯀꯣꯃꯔꯁꯇ ꯇꯠꯂꯦ
ꯑꯣ
ꯎꯝ
ꯑꯗꯣ ꯅꯪꯗꯣ ꯍꯧꯖꯤꯛ ꯀꯔꯤ ꯇꯧꯀꯤꯔ
ꯀꯔꯤꯕ
ꯍꯖꯤꯛ ꯀꯔꯤ ꯍꯧꯖꯤꯛ ꯀꯔꯤ ꯇꯧꯒꯦꯔ
ꯍꯧꯖꯤꯛ ꯍꯧꯖꯤꯛ ꯍꯧꯖꯤꯛꯇꯤ ꯐꯣꯟ ꯌꯦꯡ ꯌꯦꯡꯒꯦ
ꯎ ꯑꯗꯣ ꯍꯧꯖꯤꯛ ꯑꯩꯒꯤ ꯐ꯭ꯔꯦꯟ ꯌꯨꯝꯗ ꯂꯩꯑꯦ
ꯑꯗꯨꯅꯦ
ꯁꯤꯁꯤꯡꯖꯣ ꯑꯩꯈꯣꯏꯗ ꯁꯤꯁꯤꯡꯖꯨ ꯆꯥꯢ
ꯑꯩꯗꯤ ꯅꯣꯠ ꯑꯣ ꯈꯪꯗꯦ
ꯑꯣ
ꯁꯤꯡꯖꯨꯒ ꯕꯣꯔꯒꯤ ꯐꯝꯃꯦ
ꯑꯣ ꯑꯗꯣ ꯅꯪꯒꯤ ꯃꯥꯁꯇ꯭ꯔꯗꯣ ꯑꯗꯨꯗꯪ ꯀꯔꯤ ꯂꯌꯦ ꯀꯔꯤ ꯀꯔꯤ ꯂꯌꯦ
ꯑꯩꯈꯣꯏ ꯍꯣꯁꯇꯦꯜꯔ
ꯍꯣꯏ
ꯏꯁꯥꯟꯗꯤ ꯎꯝ ꯗꯥꯜꯒ ꯃꯇꯥꯜꯒ
ꯑꯥ ꯍꯣꯁꯇꯦꯟ ꯋꯥꯗꯟ ꯂꯩꯕꯔꯥ
ꯑꯣ ꯋꯥꯔꯗꯦꯟ ꯑ ꯋꯥꯔꯗꯦꯟꯗꯤ ꯌꯥꯝꯅ ꯏꯁꯇ꯭ꯔꯤꯠ ꯑꯣꯏꯌꯦ ꯏꯚꯅꯤꯡꯒ ꯃꯣꯔꯅꯤꯡꯁꯨ ꯆꯦꯟ ꯑꯣꯏꯌꯦ ꯑꯩꯈꯣꯏꯒꯤ ꯍꯣꯁꯇꯦꯜꯗꯤ ꯅꯪꯗꯤ
ꯑꯁ ꯑꯩꯗꯣ
ꯌꯥꯕꯔ
ꯑꯣ ꯃ ꯏꯟꯆꯁ ꯂꯥꯏꯇꯦ ꯋꯥ
ꯑꯣ
ꯅꯪꯒꯤ ꯏꯃꯥ ꯢꯄꯥ ꯀꯔꯤ ꯊꯕꯥꯛ ꯇꯧꯒꯦꯔꯥ
ꯑꯩꯒꯤ ꯏꯃꯥ ꯑꯣ ꯏꯃꯥꯗꯤ ꯁꯣꯞꯀꯤꯞꯄꯔꯅꯦ ꯑꯗꯨꯒ ꯑꯩꯒꯤ ꯏꯄꯥ ꯏꯄꯥꯎ ꯆꯥꯇꯥꯦ ꯆꯥꯇꯦ ꯅꯪꯒꯤ ꯢꯃꯥ ꯢꯄꯥꯗꯤ
ꯍꯥꯏꯣ ꯍꯥꯏ ꯐꯠꯇꯣ ꯗ꯭ꯔꯥꯏꯔꯅꯦ ꯑꯩꯒꯤ ꯏꯃꯥꯗꯣ ꯍꯥꯎꯁ ꯋꯥꯏꯐ
ꯑꯣꯔꯦꯟꯅꯔꯦ ꯑꯗꯨꯗꯤ ꯅꯣꯢ ꯍꯣꯁꯇꯦꯜꯗꯤ ꯃꯤ ꯀꯌꯥ ꯂꯩꯥꯛꯌꯦ
ꯃꯤ ꯃꯌꯥꯝ
ꯅꯪ ꯄꯨ ꯀꯌꯥ
ꯅꯪ ꯑꯗꯗ ꯂꯥꯏꯀꯦ ꯑꯗꯨꯝꯗ ꯂꯑꯦ
ꯑꯣ
ꯑꯣ ꯀ꯭ꯂ꯭ꯂ ꯍꯣꯜꯁꯦꯂꯦꯁ ꯀ꯭ꯂ꯭ꯂꯥꯁ ꯇꯧ ꯌꯦꯕꯨꯗꯤ
ꯂꯩꯗꯔꯦ
ꯅꯪꯅ
ꯍꯥꯥ
ꯑꯩ ꯑꯩꯈꯣꯏ ꯍꯣꯁꯇꯦꯜꯗꯤ ꯃꯤ ꯁꯃꯤꯛꯇꯤ ꯂꯑꯦ
ꯃꯦꯛꯁ
ꯅꯠ ꯅꯠꯇꯦ ꯅꯨꯄꯤ ꯈꯛꯇꯪꯅꯦ ꯅꯨꯄꯥ ꯅꯨꯄꯥꯒꯤ ꯍꯣꯁꯇꯦꯜꯁꯨ ꯅꯤꯌꯔ ꯑꯣꯏꯌꯦ
ꯑꯣ
ꯑꯗꯨꯗꯤ ꯂꯏ ꯍꯥꯏ ꯇ ꯊ꯭ꯔꯤ ꯐꯣꯔ ꯏꯔꯁ ꯁꯨꯔꯦ ꯑ ꯐꯣꯔ ꯏꯌꯥꯔꯁ ꯁꯨꯔꯦ ꯑꯩꯗꯤ
ꯑꯁ ꯐꯔꯦꯕ ꯑꯩꯗꯨ ꯅꯨꯄꯥꯁꯨ ꯂꯩ ꯇꯦ ꯅꯨꯄꯥ ꯅꯝꯕꯝꯕꯔ ꯁꯨ ꯂꯥꯏꯇꯦ ꯅꯨꯄꯥꯁꯨ ꯏꯟꯇꯔꯦꯁ ꯂꯥꯏꯇꯦ
ꯑꯗꯤ ꯐꯣꯔ ꯌꯔ ꯁꯨꯔꯦ ꯑꯩꯒꯤ ꯅꯨꯄꯥꯁꯨ ꯕꯦꯒꯂꯣꯔꯦ
ꯑꯁ ꯅꯒꯤ ꯅꯨꯄꯥ ꯕꯦꯡꯒꯂꯣꯔꯦꯗ ꯂꯩꯌꯦ ꯅꯪꯁꯨ ꯕꯦꯡꯒꯂꯣꯔꯦꯗ
ꯑꯗꯨꯅꯤ
ꯑꯗꯨꯒꯥ ꯅꯤꯕꯅꯤ ꯂꯤꯚꯤꯡ ꯔꯤꯁꯟꯁꯤꯟꯇ ꯂꯩ ꯂꯥꯏꯕ꯭ꯔꯥ
ꯍꯥꯥ
ꯂꯤꯕꯤꯡ ꯔꯤꯂꯦꯁꯟꯁꯤꯞ
ꯂꯥꯏꯌꯦ
ꯅꯪꯒꯤ ꯅꯨꯄꯥ ꯀꯔꯤ ꯊꯕꯛ
ꯑꯩ ꯅꯨꯄꯥꯗꯤꯀꯣ ꯎ ꯍꯣꯇꯦꯜꯗ ꯃꯦꯅꯦꯖꯔꯅꯦ
ꯑꯩꯁꯨ ꯃꯥꯅꯥ ꯍꯣꯇꯦꯜꯗ ꯃꯦꯖꯃꯦꯟ ꯇꯧꯅꯤꯟꯉꯦ
ꯑꯁ ꯐꯔꯦ ꯑ ꯑꯩꯁꯨ ꯌꯥꯝ
ꯎ ꯅꯪꯁꯨ ꯃꯥꯒꯤ ꯇꯒꯦ
ꯑ ꯅꯪꯒꯤ ꯕꯣꯌꯗꯔ꯭ꯤꯑꯦꯟꯗ ꯂꯩꯥꯏ ꯎꯝ ꯌꯥꯝ ꯑꯦꯛꯁꯄꯔꯌꯦꯟꯁ ꯂꯩꯕ꯭ꯔꯥ
ꯑꯣ ꯅꯥꯏꯌꯦ
ꯗꯣ ꯅꯪ
ꯍꯥꯥ
ꯑꯩꯗꯣ ꯅꯠꯇ ꯍꯥꯏꯒꯤ ꯀꯣꯏꯆꯤꯡꯔꯦ
ꯑꯣ ꯅꯔ ꯍꯦ ꯅꯗꯤ ꯑꯗꯨꯗꯤ ꯅꯪ ꯋꯥꯔꯜ ꯀꯞ ꯌꯥꯝꯕ꯭ꯔꯥ
ꯍꯣꯏ ꯍꯣꯏ ꯑꯗꯨ ꯑꯤꯡꯂꯥꯟ ꯑꯗꯣ ꯑꯔꯒꯦꯟꯇꯤꯟ
ꯑꯗꯨꯅ ꯍꯥꯢꯁꯦ ꯑꯔꯖꯦꯟꯇꯤꯅꯥ ꯃꯦꯁꯤ ꯑꯦꯟ ꯕ ꯁꯄꯣꯔꯠ
ꯌꯥꯝ ꯅꯨꯟꯉꯥꯔꯦ
ꯑꯗꯨꯦ
ꯅꯪ ꯌꯦꯔꯨꯅ ꯍ ꯂꯩꯥꯏꯕ ꯂꯌꯥ ꯂꯌꯦ
ꯑꯩꯈꯣꯏꯅꯦꯗꯤ ꯃꯤ ꯃꯪꯅꯥ ꯂꯥꯛꯌꯦ
ꯑ
ꯃꯤ ꯃꯟꯅ ꯉꯏꯌꯦ
ꯃꯅ
ꯑ
ꯑꯣ ꯑ ꯅ ꯃꯤ ꯑ ꯅꯪ ꯌꯃꯦꯠꯇꯣ ꯁꯕ ꯃꯤꯌꯥ
ꯑꯣ ꯃꯤ ꯑꯩꯈꯣꯏꯗꯤ ꯃꯥꯏꯇꯩꯦ ꯍꯥꯥ
ꯃꯁꯤ ꯇꯥꯏꯕꯣꯟꯅꯤꯀꯣ ꯑꯗꯨ ꯇꯥꯏꯕ ꯑꯩ ꯐꯥꯏ
ꯑꯩꯗꯤ ꯄꯣꯉꯩꯅꯦ ꯃꯟꯗꯦ
ꯐ꯭ꯔꯦꯟꯁꯤꯞ ꯀ ꯃ ꯈꯂꯑ
ꯑꯣ
ꯅꯪꯗꯣ ꯃꯅꯤꯄꯨꯔꯤ ꯐꯖꯅ ꯈꯪꯉꯦꯀꯣ ꯑꯩꯗꯣ ꯃꯅꯤꯄꯨꯔꯤꯗ ꯌꯥꯝ ꯋꯤꯛꯋꯦ
ꯑꯁꯨ ꯀꯁꯅ ꯈꯗꯦ ꯑꯗꯤ ꯂ ꯁꯤꯗ ꯑꯁꯤ ꯏꯝꯐꯥꯜꯗ ꯂꯥꯛꯑꯦ ꯑꯗꯨꯒ
ꯑꯗꯨ ꯑꯗꯨ ꯃꯅꯤ ꯄꯨꯔꯤꯗꯣ ꯐꯖ ꯅꯄꯤꯂꯦꯕꯂ
ꯑꯗꯨꯅꯦ ꯃꯅꯤ ꯄꯨꯂꯤꯁꯁꯨꯦ ꯌꯥꯝ ꯗꯤꯐꯤꯀꯜ ꯑꯣꯏꯌꯦ
ꯁꯃꯟꯗ ꯀ ꯁꯄꯅ
ꯋꯥꯔ ꯀꯥ ꯋꯥꯔ ꯀꯗ ꯑꯩꯥꯏ ꯑꯔꯖꯦꯟꯇꯤꯅꯥ ꯁꯔꯄꯔꯇꯧꯦ
ꯑꯣ ꯃꯦꯁꯤ ꯦꯁꯤ ꯂꯦ
ꯑꯗꯨꯅ ꯑ ꯏꯅꯤ